ꯍꯜꯂꯣ ꯇꯥꯗ꯭ꯔꯣ
ꯀꯩ
ꯀꯩꯅꯣ ꯋꯥ ꯑꯝꯇ ꯈꯨꯝꯕꯤꯔꯛꯇ꯭ꯔꯤꯁꯤꯕꯣ ꯇꯥꯕꯤꯗꯕ꯭ꯔꯣ
ꯑꯣ ꯑꯩ ꯇꯥꯏꯌꯦ ꯇꯥꯏꯌꯦ ꯑꯩꯅ ꯍꯜꯂꯛꯑꯣ ꯍꯜꯂꯣ ꯍꯥꯏꯕꯗꯣ ꯇꯥꯔꯕꯣ ꯑꯣ ꯇꯥꯖꯔꯦ ꯇꯥꯖꯔꯦ
ꯇꯥꯔꯦ ꯇꯥꯔꯦ ꯑꯣ ꯇꯥꯔꯦ ꯇꯥꯔꯦ ꯇꯥꯔꯦ ꯑꯩꯁꯨ ꯇꯥꯔꯦ ꯅꯪꯕꯨ ꯀꯩꯗꯧꯔꯝꯃꯤꯅꯣ ꯐꯣꯟꯒꯁꯤꯕꯨ ꯁꯠ ꯄꯥꯏꯔꯛꯇ꯭ꯔꯤꯁꯤꯕꯨ ꯊꯕꯛ ꯌꯥꯝ
ꯍꯧꯖꯤꯛꯀꯥꯟꯁꯤꯕꯨꯣ
ꯑꯁ ꯅꯨꯡꯉꯥꯏꯖꯔꯤ ꯅꯨꯡꯉꯥꯏꯖꯔꯤꯌꯦ ꯑꯩꯈꯣꯏ ꯁꯣꯝꯗꯤ ꯅꯨꯡꯉꯥꯏꯕꯤꯔꯤꯕ꯭ꯔꯣ ꯀꯃꯥꯏꯅ ꯇꯧꯕꯤꯔꯤꯒꯦ
ꯑꯗꯨꯝ ꯅꯨꯡꯉꯥꯏꯇꯕ ꯈꯪꯗꯦ ꯑꯗꯨꯝ ꯌꯥꯅ ꯌꯥꯅꯕ ꯂꯩꯔꯤ ꯎꯨꯅꯗꯕꯁꯨ ꯀꯨꯏꯔꯦ ꯇꯧꯔꯤꯁꯤ
ꯀꯨꯏꯔꯦ ꯀꯨꯏꯔꯦ ꯅꯪꯕꯨ ꯅꯨꯡꯉꯥꯛ ꯍꯥꯏꯗꯤ ꯀꯩꯅꯣ ꯇꯧꯗꯦ ꯍꯥꯏꯕ ꯅꯁꯛ ꯃꯁꯨꯨꯗꯨꯅ ꯀꯃꯥꯏ ꯀꯃꯥꯏꯅ ꯇꯧꯔꯅꯣ ꯑꯅꯥ ꯑꯌꯦꯛꯀꯥꯟꯗꯤ ꯌꯥꯎ ꯇꯕ ꯅꯠꯇ꯭ꯔꯣ ꯅꯪꯁꯦ ꯑꯝꯇ ꯍꯥꯏꯕꯤꯔꯛꯑꯣ
ꯛ ꯏꯆꯨ ꯑꯗꯨꯝ ꯍꯥꯟꯅ ꯎꯈꯤꯕ ꯏꯁꯛ ꯏꯆꯨ ꯝꯅ ꯊꯤꯔꯒ ꯑꯗꯨꯝ ꯂꯩꯔꯤ ꯅꯪꯗꯤ ꯀꯃꯥꯏ ꯀꯃꯥꯏ ꯇꯧꯔꯤꯒꯦ ꯑꯅꯥ ꯑꯌꯦꯛ ꯌꯥꯎꯗꯕ ꯅꯠꯇ꯭ꯔꯣ ꯊꯣꯏꯗꯣꯛꯄ
ꯌꯥꯎꯗꯦ ꯑꯩꯁꯨ ꯑꯅꯥ ꯑꯌꯦꯛꯇꯨꯕꯨꯗꯤ ꯑꯗꯣ ꯑꯩꯈꯣꯏꯗꯤ ꯑꯗꯨꯝ ꯅꯣꯏ ꯀꯥ ꯏꯁꯥꯁꯦ ꯈꯔ ꯅꯣꯏꯁꯤꯜꯂꯣ ꯍꯥꯏꯕꯁꯦ ꯌꯥꯗ꯭ꯔꯦꯅꯦ ꯁꯨꯝ ꯁꯨꯝ ꯄꯥꯁꯤꯜꯂꯛ ꯁꯨꯝ ꯁꯨꯝ ꯄꯥꯁꯤꯜꯂꯛ ꯁꯨꯝ ꯆꯁꯤꯜꯂꯛ ꯌꯦꯡꯅꯤꯡꯗꯕꯒꯤ ꯃꯑꯣꯡ ꯑꯃ ꯑꯣꯏꯁꯤꯜꯂꯛꯑꯦꯅꯦ ꯇꯧꯔꯤꯁꯦ ꯑꯩꯗꯤ ꯋꯥꯔꯦ
ꯑꯗꯨꯗ ꯂꯥꯏꯅꯦ ꯇꯧꯔꯤ ꯃꯌꯥꯝꯁꯤꯅ ꯑꯅꯣꯏꯕꯗꯅ ꯄꯪꯉ ꯑꯣꯏꯗꯣꯏ ꯍꯥꯏꯗꯤ ꯑꯄꯥꯕꯗ ꯎꯄꯥ ꯄꯥꯜ ꯈꯔ ꯈꯔ ꯌꯦꯦꯟꯅ ꯍꯦꯟꯅ ꯌꯦꯟꯅ ꯂꯩꯃꯤꯟꯅ ꯌꯥꯕꯁꯦ ꯍꯤꯡꯃꯤꯟꯅꯒꯗꯕꯁꯤꯒ ꯈꯔ ꯈꯔ ꯌꯦꯟꯅꯔꯒ ꯌꯥꯍꯟ
ꯃꯥꯔꯦ ꯍꯤꯡꯃꯤꯟꯅꯁꯤ ꯍꯥꯏꯕꯒꯤ ꯋꯥꯈꯜꯂꯣꯟꯁꯦ ꯀꯩꯅꯣꯁꯤꯅ ꯂꯥꯏꯁꯤꯅ ꯈꯤꯇꯪ ꯈꯪꯃꯤꯟꯅꯔꯒꯗꯤ ꯌꯥꯝ ꯐꯗꯣꯅꯦ ꯍꯥꯏꯕ ꯇꯧꯔꯤꯁꯦ ꯑꯗꯨꯕꯨ ꯀꯔꯤꯅꯣ ꯈꯪꯗꯦ ꯃꯥꯥꯏꯅ ꯇꯧꯔꯝꯃꯤꯁꯦ ꯀꯔꯤꯕꯨꯛ ꯄꯤꯁꯤꯜꯂꯛꯑꯕꯅꯣ ꯒ꯭ꯌꯥꯟ ꯑꯝ ꯇꯥꯗꯦ
ꯅꯪ ꯌꯨꯝꯗꯅ ꯀꯔꯝ ꯀꯥꯟꯗꯒ ꯆꯠꯇꯣꯏꯕ
ꯏꯅꯥꯎꯗꯤꯕꯂꯦ ꯌꯨꯝꯁꯦ ꯆꯠꯀꯦꯅ ꯈꯟꯕꯅꯦ ꯑꯗꯨꯕꯨ ꯆꯠꯇꯦ ꯆꯠꯇ꯭ꯔꯤꯕꯩ ꯃꯔꯝꯁꯤꯅ ꯀꯔꯤꯒꯤꯅꯣ ꯍꯥꯏꯕ ꯀꯥꯟꯁꯤꯗꯅꯦ ꯀꯩꯅꯣ ꯇꯧꯗꯦ ꯑ ꯌꯨꯝꯁꯦ ꯆꯠꯇꯧꯕꯗꯣ ꯑꯦꯛꯖꯥꯝꯁꯦ ꯂꯩꯁꯟꯕ ꯑꯗꯣ ꯆꯠꯇꯕꯅ ꯑꯃꯨꯛ ꯃꯔꯝ ꯆꯠꯇꯣꯧꯕꯁꯤꯅ ꯑꯩꯒꯤ ꯀꯩꯅꯣ ꯇꯧꯗꯦꯕ ꯑꯩꯒꯤ ꯑꯦꯛꯖꯥꯝ ꯊꯥꯗꯅ ꯅꯠꯇꯧꯁꯦ ꯑꯩꯗꯤ ꯑꯥꯏ ꯀꯥꯗꯠꯗꯕ ꯆꯠꯇꯣꯏꯅꯦꯕ ꯑꯥꯏꯥꯠꯇꯣ ꯌꯨꯝꯗ ꯑꯃꯨꯛ ꯀꯥꯎꯊꯣꯛꯍꯎꯔꯦꯗꯣ ꯑꯩꯗꯤꯕꯛ ꯌꯨꯝꯗ ꯆꯠꯂꯗꯤ ꯀꯩꯅꯣꯝ ꯄꯣꯠ ꯑꯃ ꯀꯥꯎꯊꯣꯛꯎꯗꯗꯩꯗꯤ ꯍꯩꯅꯗꯦꯕ ꯑꯗꯨꯅ ꯊꯝꯃꯝꯃꯦ ꯊꯝꯃꯝꯃꯕꯅꯤꯅ ꯀꯃꯥꯏꯅ ꯇꯧꯗꯣꯏꯅꯣ ꯈꯪꯗꯦ ꯍꯧꯖꯤꯛꯁꯤꯅ ꯀꯃꯥꯏꯅꯕꯨꯧ ꯇꯧꯗꯣꯏꯅꯣ ꯑꯩꯗꯤ ꯑꯣ ꯆꯠꯅꯤꯡꯉꯁꯨ ꯎꯄꯥꯏ ꯂꯩꯇ꯭ꯔꯦ
ꯑꯣ ꯅꯪ ꯌꯨꯝꯗꯤ ꯆꯠꯂꯔꯣꯏ ꯍꯥꯏꯕ ꯑꯥꯏ ꯀꯥꯔꯗꯁꯨ ꯀꯥꯎꯊꯣꯛꯑꯝꯃꯕ ꯑꯗꯨ ꯀꯩ ꯇꯧꯔꯣꯏꯗ꯭ꯔꯣ ꯍꯣꯏ ꯗꯤꯄꯥꯔꯠꯃꯦꯟ ꯃꯅꯨꯡꯅꯤꯅ ꯀꯩꯁꯨ ꯌꯥꯝꯅ ꯍꯣꯏ ꯑꯦꯝ ꯏ ꯀꯥꯔꯗꯇꯨꯃꯗꯤ ꯌꯥꯎꯔ ꯆꯠꯇꯧꯔꯕꯅꯤꯅ
ꯍꯣꯏ ꯑꯗꯨꯅꯦ ꯗꯤꯄꯥꯔꯠꯃꯦꯟ ꯃꯅꯨꯡꯗ ꯁꯛ ꯈꯪꯗ꯭ꯔꯗꯤ ꯂꯣꯏꯔꯦ ꯅꯠꯇ꯭ꯔꯥ
ꯃꯥꯝ ꯁ ꯌꯥꯕ ꯋꯥ ꯇꯅꯤꯁꯤꯦ ꯐꯂꯒꯦ
ꯎꯝ ꯑꯗꯨꯃꯥꯏꯅꯕꯨꯗꯤ ꯈꯜꯂꯦ ꯑꯗꯣ ꯍꯥꯏꯗꯤ ꯑꯩꯅ ꯈꯨꯕꯥ ꯗꯣ ꯍꯥꯏꯗꯤ ꯍꯥꯏꯒꯠꯂꯛꯀꯗꯕ ꯈꯣꯠꯀꯗꯕ ꯂꯩꯒꯗ꯭ꯔꯥ ꯈꯣꯠꯀꯗ꯭ꯔꯥ ꯄꯤꯔꯛꯄ ꯌꯥꯕꯗꯨꯕꯨꯗꯤ ꯌꯦꯡꯉꯣ ꯃꯤ ꯂꯩꯅꯕ꯭ꯔꯥ ꯅꯣꯏ ꯏꯇꯩꯒꯥꯗꯣ ꯂꯥꯛꯀꯗ꯭ꯔꯥ ꯈꯣꯠ ꯀꯗ꯭ꯔꯗꯤ ꯍꯪꯅꯈꯤꯕꯅꯤ ꯑꯗꯨꯁꯨ ꯅ ꯌꯥꯗ꯭ꯔ ꯌꯥꯗ꯭ꯔꯒꯅ ꯈꯔ ꯑꯗꯨꯝ ꯇꯞꯅ ꯄꯤꯔꯁꯨ ꯄꯤꯔꯛꯑꯣ ꯗꯤꯄꯥꯔꯠꯃꯦꯟꯅ ꯊꯥꯗꯣꯏꯅꯤꯅꯅꯕꯨꯗꯤ ꯍꯥꯏ ꯔꯦ ꯑꯈꯨꯃꯥꯗ
ꯑꯣ ꯌꯥꯅꯤꯗ ꯀꯩꯁꯨ ꯌꯥꯝꯅ ꯀꯩꯅꯣ ꯇꯧꯔꯣꯏ ꯑꯩꯁꯨꯅꯦ ꯌꯨꯝꯁꯦ ꯈꯔꯕꯨꯗꯤ ꯋꯥꯠꯈꯤꯅꯦ ꯑꯩꯁꯨ ꯑꯦꯛꯖꯥꯝꯗꯨ ꯂꯣꯏꯔꯒ ꯆꯠꯂꯁꯨ ꯆꯠ ꯑꯗꯨꯃꯥꯏꯅ ꯑꯣꯏꯅ ꯇꯧꯔꯅꯤ ꯏꯃꯥ ꯏꯄꯥꯁꯨ ꯐꯣꯟ ꯇꯧꯕꯤꯔꯛꯇꯦ ꯑꯩꯅꯁꯨ ꯇꯧꯔꯨꯗꯦ ꯑꯩ ꯑꯃ ꯍꯤꯡꯉꯤꯒ ꯁꯤ ꯀꯥꯎꯈ꯭ꯔꯕ ꯈꯪꯗꯦ ꯄꯩꯁꯥ ꯍꯥꯏꯔꯝꯗꯥꯏꯗꯗ ꯐꯣꯟꯗꯤ ꯇꯧꯔꯕꯅꯤꯅ ꯅꯨꯡꯁꯤꯗꯕꯅꯁꯨ ꯉꯥꯎꯔꯝꯃꯅꯤ ꯑꯗꯨꯅ ꯄꯥꯎꯒ ꯐꯥꯎꯕꯗꯤ ꯄꯨꯔꯥ ꯑꯩꯈꯣꯏ ꯁ꯭ꯋꯥꯏꯗ ꯀꯩꯅꯣꯗ ꯍꯤꯡꯖꯔꯤꯕꯁꯤ
ꯑꯩꯈꯣꯏꯁꯨꯅꯦ ꯑꯩꯈꯣꯏꯁꯨꯅꯦ ꯑꯩꯈꯣꯏꯁꯨꯅꯦ ꯄꯥꯎꯁꯦ ꯑꯃꯨꯛ ꯀꯥꯎꯊꯣꯛꯈ꯭ꯔꯕ꯭ꯔꯥ ꯀꯩꯅꯣ ꯈꯪꯗꯦꯕ ꯐꯣꯟꯁꯦ ꯁꯨꯛꯇꯧ ꯇꯧꯕꯤꯔꯛꯈꯤꯗ꯭ꯔꯦ ꯑꯗꯩꯗꯤ ꯉꯔꯥꯡꯁꯦ ꯑꯩꯅ ꯐꯣꯟꯗꯣ ꯇꯧꯕꯤꯔꯛꯇꯦ ꯀꯥꯎꯈ꯭ꯔꯕꯣ ꯈꯣꯠꯈ꯭ꯔꯕ ꯈꯪꯗꯦꯅ ꯈꯔ ꯍꯥꯏꯈꯤꯕꯅꯦ ꯑꯗꯩꯗꯤ ꯅꯤꯡꯁꯤꯡꯉꯕ꯭ꯔꯥ ꯈꯪꯗꯦ ꯉꯁꯤꯗꯣ ꯉꯁꯥꯏꯗꯤ ꯐꯣꯟ ꯇꯧꯔꯛꯑꯝꯃꯦ ꯍꯧꯖꯤꯛ ꯅꯨꯡꯊꯤꯜꯋꯥꯏꯗꯣ ꯑꯗ ꯑꯩꯅ ꯆꯥꯅꯕ ꯊꯛꯅꯕꯗꯨꯁꯨ ꯂꯩꯁꯤꯜꯂꯛꯇ꯭ꯔꯦ ꯑꯩꯁꯤꯕꯨ ꯀꯔꯤ ꯇꯧ ꯍꯥꯏꯕꯅꯣ ꯀꯃꯥꯏꯅ ꯇꯧꯒꯗꯕꯅꯣꯅ ꯍꯪꯉꯦ ꯍꯥꯏꯗꯤ ꯈꯨꯃꯥꯟꯅꯅꯦ ꯍꯣꯏ ꯍꯣꯏ ꯑꯗꯨꯗꯤ ꯑꯩꯈꯣꯏꯒꯤ ꯀꯩꯅꯣꯗ ꯑꯝꯇ ꯍꯥꯏꯒꯤꯒꯦ ꯃꯥꯅꯤ ꯍꯥꯏꯅꯔꯒ ꯃꯥꯟꯅ ꯍꯥꯏꯔꯛꯑꯒꯦ ꯅꯪ ꯍꯧꯖꯤꯛ ꯐꯥꯎꯕꯃꯤꯡꯒꯤꯗꯤ ꯑꯗꯨꯝ ꯍꯤꯡꯅꯕ ꯂꯩꯔꯝꯃꯣ ꯍꯥꯏꯔꯤꯅꯦ
ꯑꯣ ꯑꯣ ꯑꯣ ꯈꯣꯏꯗ ꯆꯦꯡ ꯆꯥꯛꯇꯣ ꯂꯩꯔꯕꯨꯗꯤ ꯑꯗꯨꯝ ꯍꯤꯡꯉꯤꯅꯦ ꯅ ꯍꯥꯏꯒꯣ ꯍꯤꯡꯅ ꯍꯤꯡꯅꯕ ꯉꯝꯅ ꯉꯝꯅꯕ
ꯑꯩꯈꯣꯏ ꯃꯥꯁꯦ ꯊꯕꯛꯁꯦ ꯌꯥꯝ ꯁꯤꯃꯛꯑꯦ ꯑꯩꯈꯣꯏ ꯃꯥꯅ ꯃꯔꯨꯞꯀꯤ ꯊꯕꯛ ꯑꯃ ꯇꯧꯋꯦꯕ ꯃꯥꯒꯤ ꯃꯥꯒꯤ ꯃꯔꯨꯞꯁꯦ ꯇꯧꯈ꯭ꯔꯗꯤꯅꯦ ꯍꯦꯛꯇꯅꯦ ꯊꯕꯛ ꯏꯟꯈꯥꯡꯁꯦ ꯌꯥꯝꯅ ꯁꯤꯟꯕꯒꯤ ꯄꯨꯔꯥ ꯑꯣꯐꯤꯁ ꯇꯥꯏꯃꯤꯡ ꯍꯥꯏꯇꯥꯔꯦ ꯃꯥꯏꯁꯨ ꯑꯣꯐꯤꯁꯁꯤ ꯀꯥꯈ꯭ꯔꯗꯤ ꯃꯥꯗꯤ ꯍꯦꯛꯇ ꯆꯪꯉꯣꯏ ꯑꯗꯨꯅ ꯃꯥꯗ ꯊꯝꯃꯣ ꯊꯝꯃꯣ ꯅꯪꯗꯣ ꯑꯩꯅ ꯃꯔꯨꯞꯁꯦ ꯍꯧꯗ꯭ꯔꯤꯀꯥꯟꯗ ꯅꯪꯗꯣ ꯋꯥꯔꯤ ꯉꯥꯏꯍꯥꯛ ꯁꯥꯟꯅꯒꯦꯅ ꯇꯧꯔꯛꯄꯅꯤ ꯑꯗꯣ ꯍꯧꯖꯤꯛ ꯊꯝꯃꯣ ꯊꯝꯃꯣ ꯃꯔꯨꯞ ꯃꯇꯝ ꯍꯧꯗꯣꯔꯦ ꯌꯧꯗꯣꯔꯦ ꯍꯥꯏꯅꯦ ꯑꯗꯨꯅ ꯊꯝꯒ꯭ꯔꯦ ꯃꯥꯗꯣ
ꯃꯥꯅꯤꯅꯦ ꯃꯤ ꯑꯣꯐꯤꯁ ꯑꯋꯥꯔꯗꯨꯗ ꯅꯪ ꯐꯣꯟ ꯇꯧꯖꯤꯜꯂꯨꯔꯝꯅꯤꯅ ꯆꯤꯜꯂꯝꯃꯅꯤ ꯊꯕꯛ ꯑꯗꯣ ꯑꯁꯣꯝꯅ ꯃꯦꯟꯃꯥꯟ ꯇꯥꯔꯝꯃꯔꯣꯏꯕ
ꯇꯥꯗ꯭ꯔꯦ ꯇꯥꯗ꯭ꯔꯦ ꯁꯣꯏꯔꯤꯁꯦ ꯑꯩꯅ ꯑꯣꯏꯅ ꯁꯣꯏꯔꯦꯕ ꯍꯣꯏ ꯃꯥꯅ ꯇꯧꯁꯤꯜꯂꯛꯑꯦ ꯑꯗꯨꯒ ꯃꯥꯗꯤ ꯃꯇꯝꯗ ꯇꯧꯔꯛꯏꯕꯖꯥꯠꯅꯤ ꯐꯣꯟꯗꯣ
ꯎꯝ
ꯑꯩꯗꯤ ꯈꯪꯉꯨꯗ꯭ꯔꯕ ꯑꯗꯨ ꯑꯗꯨꯃꯥꯏꯅ ꯇꯧꯈ꯭ꯔꯦ ꯑꯗꯨꯃꯥꯏꯅ ꯊꯝꯒ꯭ꯔꯦ ꯑꯗꯣ ꯍꯌꯦꯡ ꯍꯪꯆꯤꯠ ꯀꯥꯗꯦ ꯑꯩꯈꯣꯏ ꯕꯥꯗꯣ ꯂꯥꯛꯀꯗ꯭ꯔꯥ ꯍꯥꯏꯕꯒꯤ ꯊꯥꯖꯕ ꯑꯃꯗꯤ ꯂꯩ ꯑꯗꯨ ꯈꯪꯗꯦ ꯑꯩꯈꯣꯏ ꯕꯥꯏꯗꯤ ꯊꯕꯛꯇꯨꯁꯨ ꯍꯥꯏꯗꯤ ꯁꯨꯝ ꯃꯥꯗꯣ ꯂꯥꯛꯅꯤ ꯂꯥꯛꯑꯣꯏꯗꯣ ꯀꯣ ꯈꯪꯗꯦꯕ ꯑꯗꯨꯝ ꯈꯪꯗꯦꯅꯦ ꯏꯃꯨꯡꯅ ꯏꯃꯨꯡ ꯂꯥꯏꯔꯖꯤꯜꯂꯛꯄꯅꯦ ꯇꯧꯔꯤꯁꯤ
ꯑꯁ ꯂꯥꯏꯔꯕ ꯩ ꯋꯥꯅꯤꯁꯤ ꯂꯥꯏꯔꯕꯩ ꯅꯪꯅ ꯍꯦꯜꯂꯣꯏ ꯑꯩꯅꯁꯨ ꯋꯥꯠꯂꯣꯏꯗꯣ ꯂꯥꯏꯔꯕ ꯂꯥꯏꯔꯕ ꯍꯧꯖꯤꯛꯀꯥꯟꯁꯦ ꯈꯪꯗꯦ ꯂꯥꯏꯔꯕꯅ ꯂꯥꯏꯔꯕꯅ ꯏꯕꯦꯝꯃ ꯑꯁ ꯄꯦꯜꯂꯦ ꯄꯦꯜꯂꯦ ꯏꯃꯨꯡꯒꯤ ꯃꯥꯏꯀꯩꯁꯤ ꯌꯦꯡꯉꯨꯕꯗꯥꯏꯕ ꯅꯣꯏꯖꯦ ꯅꯣꯏ ꯆꯦ ꯒ ꯅꯪꯒ ꯈꯠꯇꯔ
ꯅꯠꯇꯦ ꯃꯔꯔꯛ ꯇꯥꯈ ꯑꯩꯒꯤ ꯍꯦꯔꯤꯌꯦꯁꯅꯅꯦ ꯏꯃꯥ ꯑꯩꯖꯦ ꯀꯥꯎꯋꯦ ꯃꯉꯣꯟꯗ ꯐꯣꯟ ꯇꯧꯒꯦ ꯇꯧꯔ ꯀꯥꯎꯔꯦꯅꯦ ꯇꯧꯗꯔꯤ ꯍꯦꯔꯣꯛ ꯑꯃ ꯂꯩ ꯃꯔꯛ
ꯍꯦꯔꯣ ꯑꯃ ꯌꯥꯎꯋꯦ ꯐꯔꯃꯤ ꯍꯦꯔꯣ ꯑꯃ ꯌꯥꯏꯗꯣ ꯑꯩꯣꯏꯗꯤ ꯍꯦꯔꯣꯏ ꯉꯥꯛꯇ ꯑꯣꯏꯗꯅꯕ ꯏꯔꯣꯛ ꯑꯃꯥꯎ ꯌꯥꯎꯗꯦ
ꯑꯣ ꯅꯣꯏ ꯍꯦꯔꯣ ꯉꯥꯛꯇ ꯅꯣꯏ ꯍꯦꯔꯣꯏ ꯉꯥꯛꯇꯔꯣ ꯑꯩꯗꯤ ꯅꯣꯏ ꯈꯪꯕꯨ ꯈꯪꯗꯦꯅꯦ ꯑꯩ ꯑꯩꯁꯦ ꯅꯣꯏꯗꯗꯤ ꯂꯥꯛꯇꯤ ꯂꯥꯛꯈ꯭ꯔꯔꯣꯏ ꯊꯥꯏꯅꯒ ꯑꯗꯣ ꯑꯗꯣ ꯑꯗꯨꯝ ꯀꯨꯏꯔꯕꯩ ꯀꯥꯎꯈ꯭ꯔꯦꯕ ꯑꯩꯁꯦ
ꯑꯩꯁꯨ ꯈꯪꯗꯦ ꯅꯪ ꯂꯥꯛꯈ꯭ꯔꯕ ꯂꯥꯛꯇ꯭ꯔꯤꯕ ꯑꯩ ꯀꯔꯤꯝ ꯅꯤꯡꯁꯤꯡ ꯊꯣꯛꯇ꯭ꯔꯦ
ꯊꯣꯛꯑꯣꯏ ꯅꯪꯗꯤ ꯅꯣꯏ ꯌꯨꯝꯗꯣ ꯑꯩ ꯊꯪꯉꯤꯅꯦ ꯑꯩ ꯍꯌꯦꯡ ꯅꯪ ꯋꯥꯁꯠ ꯐꯥꯎꯁꯨ ꯂꯧꯔꯣ ꯅꯪ ꯉꯛꯀꯦꯔꯣ
ꯐꯥꯎꯁꯤꯜꯂꯛ ꯑꯩ ꯂꯩꯔꯝꯗ꯭ꯔꯗꯤ ꯅꯪ ꯎ ꯉꯥꯛꯄꯌꯦ
ꯅꯣꯏ ꯌꯨꯝꯗꯨꯁꯨ ꯑꯩ ꯅꯣꯡꯃꯏ ꯅꯣꯏ ꯌꯨꯝꯗꯨꯕꯨꯗꯤ ꯄꯨꯕꯨꯗꯤ ꯆꯠꯇ꯭ꯔꯤ ꯑꯗꯨ ꯅꯣꯡꯃ ꯀꯥꯏꯅꯣꯃꯝ ꯆꯠꯄꯗ ꯅꯪꯗꯨ ꯅꯣꯏ ꯊꯣꯡꯒꯥꯟꯗ ꯂꯩꯍꯧꯔꯒꯅꯦ ꯀꯧꯅꯔꯝꯕ ꯁꯤꯟ ꯑꯃꯗꯤ ꯑꯩ ꯊꯦꯡꯅꯈ꯭ꯔꯦꯕ ꯑꯩꯅ
ꯑꯁ ꯀꯩꯅꯣ ꯑꯩꯗꯤ ꯅꯍꯥꯟꯋꯥꯣꯏ ꯑꯩꯈꯣꯏꯅ ꯀꯔꯃꯔ ꯇꯨꯏꯁꯟ ꯇꯝꯃꯤꯟꯅꯩ ꯀꯥꯟꯗ ꯅꯣꯏꯗꯒ ꯆꯠꯇꯅ ꯑꯗꯩꯗꯤ ꯅꯪꯅ ꯑ ꯀꯩꯅꯣ ꯃꯣꯏ ꯁ꯭ꯀꯨꯜꯒꯤ ꯐꯪꯁꯟ ꯇꯧꯔꯤ ꯌꯦꯡꯉꯨꯁꯤ ꯂꯥꯎꯒ ꯏꯁꯄꯣꯔꯠꯁ ꯇꯧ ꯌꯦꯡꯁꯤ ꯀꯧꯗꯅ ꯅꯣꯏꯗ ꯍꯥꯏꯀꯠ ꯉꯥ ꯊꯝꯃꯝꯗꯅ ꯌꯥꯝ ꯇꯧꯅꯪ ꯀꯥꯎꯈ꯭ꯔꯕ꯭ꯔꯥ
ꯑ ꯑ ꯑ ꯑꯁ ꯑꯗꯨ ꯅꯪ ꯌꯥꯎꯕꯣꯏꯔꯦ ꯑꯩ ꯅꯪꯃꯛꯇꯤ ꯌꯥꯎꯗꯕ꯭ꯔꯅ ꯈꯟꯕ ꯑꯗꯨꯏꯗꯤ ꯑꯁꯤ ꯌꯥꯎꯕ ꯍ ꯍ ꯑꯩꯅ ꯀꯥꯎꯕꯅꯤ ꯑꯩꯅ ꯀꯥꯎꯖꯕ
ꯅꯪꯒꯤ ꯅꯃꯥꯟꯅꯕꯤ ꯑꯃ ꯈꯔ ꯑꯄꯥꯕꯤꯗꯣ ꯅꯣꯏꯒꯤ ꯃꯅꯥꯛꯀꯤꯗꯣ ꯅꯪꯒ ꯑꯗꯨꯝ ꯆꯨꯍꯜꯂꯥꯛꯃꯤꯟꯅꯕꯗꯣ ꯑꯗꯨꯁꯨ ꯑꯩ ꯅꯤꯡꯁꯤꯡꯉꯤꯅꯦ ꯈꯔ ꯑꯗꯨꯝ ꯇꯧꯔꯛꯄꯅꯦ ꯑꯩꯈꯣꯏꯗꯤ ꯈꯔ ꯆꯔꯥꯡꯅꯔ ꯏꯃꯥ ꯅꯪ ꯑꯗꯨꯗꯤꯣꯟꯗꯝꯗꯒꯥꯡ ꯆꯔꯥꯡꯅꯕ ꯃꯌꯥꯝꯗꯣ ꯅꯪ ꯂꯣꯏ ꯀꯥꯎꯊꯣꯛꯈ꯭ꯔꯕ꯭ꯔꯣ
ꯑꯗꯨꯗꯤ ꯀꯥꯎꯗꯦꯗ ꯈꯪꯉꯤꯗ ꯁꯤꯡꯖꯨ ꯅꯨꯡꯖꯨ ꯆꯥꯕꯒ ꯊꯛꯄꯒ ꯂꯧꯈꯥꯏ ꯀꯩꯅꯣ ꯌꯥꯝ ꯆꯠꯇꯅ ꯁꯥꯏꯀꯜꯒ ꯊꯧꯗꯣꯛꯅꯦ ꯍꯧꯈꯤꯕꯅꯤ
ꯍꯣꯏ ꯇꯧꯕ ꯃꯌꯥꯝꯗꯣ ꯁꯥꯏꯀꯜ ꯑꯃꯃꯝ ꯊꯧꯖꯤꯜꯂꯒ ꯑꯐꯥꯎ ꯁꯥꯥꯗꯅ
ꯏꯁ
ꯑꯗꯨꯒꯤ ꯃꯇꯝꯗꯣ ꯅꯤꯡꯕꯨ ꯅꯤꯡꯁꯤꯡꯉꯤ ꯑꯗꯨ ꯅꯣꯏꯗꯤ ꯅꯣꯏꯒꯤꯗꯣ ꯑꯩ ꯅꯣꯏꯒꯤ ꯍꯩꯅꯧꯒ ꯄꯥꯟꯗꯥꯏꯅꯦ ꯀꯩꯅꯣ ꯃꯆꯥ ꯃꯆꯥ
ꯑꯁ ꯀꯥꯏꯗꯦ ꯍꯩꯅꯧꯅꯣꯗ ꯄꯥꯟꯗꯦ ꯁꯨ ꯄꯥꯟꯅꯤ ꯄꯥꯟꯗꯦ ꯑꯩꯈꯣꯏꯗꯨꯃ ꯑꯩꯈꯣꯏ ꯑ ꯍ ꯈꯪꯉꯛꯄꯗꯤ ꯑꯩꯈꯣꯏ ꯌꯨꯝꯗ ꯍꯩꯅꯧ ꯑꯃꯐꯥꯎ ꯄꯥꯟꯖꯗ꯭ꯔꯤ
ꯑꯁ ꯀꯅꯥ ꯍꯅꯣ ꯍꯩꯅꯧ ꯄꯥꯟꯕꯗꯨꯅ ꯀꯥꯎꯈ꯭ꯔꯦ ꯑꯗꯨꯏꯗꯤ ꯑꯗꯨ ꯃꯇꯝꯗꯣ ꯅꯨꯡꯗꯤ ꯅꯨꯡꯉꯥꯏꯀꯣ ꯑꯩꯈꯣꯏꯁꯤ ꯐꯣꯟꯁꯨꯐꯥꯎ ꯄꯥꯏꯗ꯭ꯔꯕꯅꯤꯅ ꯃꯇꯝ ꯃꯈꯩꯁꯦ ꯏꯃꯥꯟꯅꯕꯤ ꯏꯃꯥꯟꯅꯕ ꯍꯥꯏꯗꯤ ꯑꯩꯈꯣꯏ ꯃꯁꯦꯟ ꯑꯣꯏꯅ ꯑꯗꯨꯝ ꯃꯇꯝꯁꯦ ꯂꯦꯟꯐꯝ ꯑꯣꯏꯃꯤꯟꯅꯩꯗꯅ ꯑꯩꯈꯣꯏꯒꯤ ꯃꯇꯝ ꯌꯥꯝ ꯐꯪꯗ꯭ꯔꯣꯅꯦ ꯑꯗꯨ ꯑꯗꯨꯝ ꯅꯨꯡꯉꯥꯏ ꯍꯥꯏꯕ ꯑꯗꯨꯏ ꯃꯇꯝꯗꯨꯅ ꯍꯦꯟꯅ ꯍꯧꯖꯤꯛ ꯅ ꯐꯣꯟꯁꯤ ꯄꯥꯏꯅꯈꯤꯕꯗꯩꯅꯦ ꯃꯤ ꯃꯈꯩꯁꯤ ꯐꯣꯟꯁꯦ ꯉꯥꯎꯅꯔꯦ
ꯂꯣꯏꯔꯦ ꯄꯨꯜꯂꯞ ꯂꯣꯏꯔꯦ ꯑꯩ ꯍꯥꯏꯁꯤꯒꯦ ꯑꯗꯨ ꯁꯨꯝ ꯈꯟꯖꯤꯜꯂꯨꯔꯗꯤ ꯍꯥꯏꯗꯤ ꯁ꯭ꯀꯨꯜꯗꯒ ꯀꯩꯗ ꯑꯩꯈꯣꯏꯅꯒ ꯂꯩꯔꯛꯏꯕ ꯁꯤꯗꯣ ꯍꯥꯏꯗꯤ ꯐꯣꯟ ꯅꯨꯡꯁꯨ ꯃꯎ ꯌꯥꯎꯗꯅ ꯏꯃꯥꯟꯅꯕꯤ ꯃꯈꯩꯁꯤꯗ ꯄꯨꯔꯥ ꯑꯁꯦꯡꯕ ꯅꯨꯡꯉꯥꯏꯕ ꯋꯦꯔꯅꯤ ꯍꯥꯏꯇꯥꯔꯦꯅꯦ ꯑꯩꯈꯣꯏ ꯍꯤꯡꯉꯩꯗꯣ ꯍꯧꯖꯤꯛꯇꯤ ꯃꯤꯍꯩꯁꯤ ꯀꯩꯅꯣꯝ ꯀꯩꯅꯣꯝ ꯆꯠꯂꯁꯨ ꯐꯣꯟ ꯌꯥꯎꯅꯔꯅꯤ ꯃꯁꯥ ꯃꯁꯥ ꯐꯣꯟ ꯐꯣꯟꯗ ꯄꯥꯏꯅꯔꯒ ꯑꯗꯨꯝ ꯍꯥꯏꯗꯤ ꯐꯣꯟꯗ ꯂꯣꯏ ꯀꯩꯅꯣ ꯇꯧꯅꯕꯗꯣ ꯃꯤ ꯃꯈꯩꯁꯦ
ꯑꯩꯈꯣꯏꯗꯤ ꯑꯗꯨꯅ ꯑꯩꯈꯣꯏꯁꯨ ꯍꯧꯖꯤꯛ ꯆꯥꯛ ꯆꯥꯕꯁꯤ ꯁꯤꯗ ꯑꯩꯈꯣꯏꯗꯤ ꯔꯨꯜ ꯑꯃ ꯁꯦꯝꯃꯦ ꯑꯩꯈꯣꯏ ꯍꯣꯁꯇꯦꯜꯁꯤꯗ
ꯑꯣ ꯑꯣ
ꯆꯥꯛ ꯆꯥꯕ ꯀꯥꯟꯗ ꯐꯣꯟ ꯄꯥꯏꯕ ꯌꯥꯗꯕ ꯌꯥꯗꯕ ꯏꯔꯨꯜ ꯑꯃ ꯁꯦꯝꯃꯦ ꯍꯥꯏꯗꯤ ꯉꯥꯏꯍꯥꯛꯇ ꯑꯣꯏꯔꯁꯨ ꯑꯩꯈꯣꯏꯒꯤ ꯇ ꯃꯈꯩꯗꯨꯣ ꯐꯪꯃꯤꯅꯩꯗꯅ ꯅꯨꯡꯉꯥꯏꯗꯅ ꯁꯁꯨꯝ ꯍꯔꯥꯎꯗ ꯋꯥꯔꯤ ꯋꯥꯋꯇꯥꯏ ꯇꯧꯔꯒ ꯁꯨꯝ ꯆꯥꯕꯗꯣ
ꯃꯗꯣ ꯌꯥꯝꯅ ꯐꯖꯕ ꯋꯥꯈꯜꯂꯣꯟ ꯌꯥꯝꯅ ꯑꯐꯕ ꯈꯣꯡꯊꯥꯡ ꯍꯥꯏꯇꯥꯔꯦ ꯌꯥꯝ ꯐꯩ ꯑꯗꯣ
ꯃꯥꯅꯦ ꯃꯥꯅꯦ ꯇꯝꯁꯤꯜꯂꯛꯑꯣ ꯅꯣꯏ ꯁ ꯑꯃ ꯁꯦꯝꯖꯤꯜꯂꯛꯑꯣ ꯇꯧꯁꯨ ꯇꯧꯁꯤꯜ
ꯑꯩꯏꯕꯨꯗꯤ ꯀꯅꯥꯝ ꯄꯥꯏꯗꯦ ꯆꯥꯛꯇꯣ ꯆꯥꯗꯧꯅ ꯈꯪꯗꯦ ꯃꯁꯥ ꯃꯁꯥꯅ ꯐꯣꯟꯗꯣ ꯑꯗꯨꯝ ꯅꯥꯀꯟ ꯅꯥꯀꯟ ꯊꯝꯅꯗꯦ ꯆꯥꯕ ꯊꯛꯄꯗ ꯊꯋꯥꯏꯗꯨꯒ ꯌꯥꯎꯖꯕ ꯉꯥꯛꯇꯅꯤꯅ
ꯍꯥ ꯅꯣꯏꯗꯤꯗꯨꯗꯤ ꯒ꯭ꯌꯥ ꯌꯥꯝ ꯇꯥꯏꯌꯦ ꯅꯣꯏꯗꯤ ꯔꯨꯜ ꯁꯦꯝꯗ꯭ꯔꯁꯨ ꯑꯗꯨꯝ ꯒ꯭ꯌꯥꯟ ꯇꯥꯟꯅꯕ ꯀꯥꯡꯕꯨꯨ ꯑꯩꯈꯣꯏꯅꯅꯦ
ꯑꯩꯈꯣꯏꯁꯦ ꯆꯥꯕꯕꯨꯗꯤ ꯑꯗꯨꯝ ꯆꯥꯀꯥꯟꯗ ꯇꯧꯦ ꯑꯗꯣ ꯍꯧꯖꯤꯛꯇꯤ ꯑꯩꯈꯣꯏ ꯒ꯭ꯌꯥꯟ ꯌꯥꯝ ꯇꯅꯔꯑꯦ ꯍꯥꯟꯗꯤ ꯐꯣꯟꯁꯦ ꯑꯗꯨꯝ ꯄꯥꯏꯅꯤꯡꯅꯕꯒꯤ ꯃꯥ ꯍꯣꯏꯁ ꯄꯥꯏꯗꯣꯏꯒꯦ ꯑꯗꯨꯝ ꯇꯧꯕꯗꯣ ꯈꯪꯕ꯭ꯔꯥ ꯑꯗꯣ ꯑꯩꯁꯨ ꯁꯨꯝ ꯄꯥꯏꯅꯤꯡꯉꯦꯕ ꯍꯦꯛꯇ ꯆ ꯆꯥꯗꯣ ꯍꯥꯏꯔꯗꯤ ꯐꯣꯟꯁꯦ ꯀꯩꯅꯣꯝꯃ ꯊꯥꯕꯒꯨꯝꯕ ꯑꯗꯩ ꯀꯩꯅꯣꯝꯃ ꯄꯥꯏꯅꯤꯡꯕ ꯁꯤꯗ ꯇꯧꯔꯝꯃꯦꯕ ꯑꯩꯁꯨ ꯑꯗꯣ ꯍꯧꯖꯤꯛ ꯔꯨꯜꯗꯨ ꯁꯦꯝꯈ꯭ꯔꯕꯅꯤꯅ ꯏꯟꯅꯕ ꯍꯣꯠꯅꯔꯦ
ꯑꯗ ꯏꯇꯣꯝꯗ ꯆꯥꯗꯤ ꯌꯦꯡꯉꯤ ꯌꯥꯗꯦ ꯏꯇꯣꯝꯗ ꯆꯥ ꯆꯥꯔꯕ ꯐꯣꯟꯗꯤ ꯌꯥꯎꯗ꯭ꯔꯗꯤ ꯀꯩꯅꯣꯝ ꯇꯧꯕꯩ ꯇꯥꯏꯞ ꯇꯧꯔꯦ
ꯎꯝ ꯏꯊꯟꯒ ꯆꯥꯕꯗꯤ ꯍꯥꯎꯇꯕꯅꯦ ꯐꯣꯟꯒ ꯆꯥꯃꯤꯟꯅꯗ꯭ꯔꯗꯤ ꯍꯥꯎꯗꯦ ꯑꯗꯨꯁꯨ ꯌꯦꯡꯉꯣ ꯐꯣꯟ ꯁꯤꯒꯤ ꯉꯛꯄꯩ ꯆꯥꯡꯁꯦ ꯆꯥꯕꯁꯤꯕꯨ ꯍꯦꯛ ꯃꯃꯥꯏꯅ ꯌꯥꯎꯀꯥꯟꯗ ꯍꯥꯎꯍꯜꯂꯦ ꯍꯥꯏꯕ ꯀꯃꯥꯏꯅ ꯇꯧꯕꯅꯣ ꯈꯪꯗꯦ
ꯈꯪꯗꯦꯗ ꯐꯣꯟꯅ ꯄꯨꯂꯞ ꯑꯩꯈꯣꯏꯒꯤ ꯀꯟꯇ꯭ꯔꯣꯜ ꯇꯧꯔꯒꯅꯦ ꯄꯨꯂ ꯐꯥꯖꯤꯜꯂꯃꯤ ꯃꯩꯁꯤꯡ ꯉꯥꯎꯍꯟꯗꯧꯔꯕ ꯈꯪꯗꯦ ꯐꯣꯟ ꯍꯥꯏꯕ ꯐꯣꯟꯁꯤꯅ
ꯁꯣꯏꯗ꯭ꯔꯕꯅꯦ ꯑꯗꯨꯕꯨꯗꯤ ꯑꯗꯣ ꯑꯩꯈꯣꯏ ꯑꯗꯨꯝ ꯈꯤꯇꯪ ꯐꯔꯤꯕꯀꯣ ꯁꯦꯡꯅ ꯍꯥꯏꯔꯗꯤ ꯑꯗꯣ ꯍꯧꯖꯤꯛꯀꯤ ꯑꯉꯥꯡ ꯃꯆꯥ ꯃꯆꯥ ꯃꯈꯩꯁꯤ ꯂꯩꯇ꯭ꯔꯥ ꯑꯗꯨꯗꯨꯝ ꯐꯣꯟꯁꯦ ꯄꯥꯏꯗ꯭ꯔꯗꯤ ꯆꯥꯛ ꯆꯥꯗꯕꯤ ꯐꯣꯟ ꯌꯦꯡꯗ꯭ꯔꯗꯤ ꯑꯉꯥꯡ ꯐꯣꯟ ꯊꯥꯗ꯭ꯔꯗꯤ ꯄꯩꯁꯥ ꯆꯥꯛ ꯆꯥꯗꯕꯤꯁꯦ ꯍꯧꯖꯤꯛꯇꯤ ꯌꯥꯝ ꯇꯧꯔꯦꯕ ꯑꯗꯨꯅ ꯍꯌꯦꯡꯋꯥꯏ ꯀꯔꯤ ꯑꯣꯏꯔꯛꯇꯣꯏꯅꯣꯁꯦ ꯑꯗꯨꯅꯦ ꯑꯉꯥꯡꯈꯩꯗꯨ ꯑꯗꯨ ꯀꯩ ꯑꯣꯏꯔꯛꯇꯦꯀꯣ ꯈꯟꯕꯗ ꯀꯣꯀꯣꯃꯦꯂꯟ ꯊꯥꯎ ꯍꯥꯏꯔꯅꯤ ꯍꯣꯏ ꯀꯣꯀꯣꯃꯦꯂꯟ ꯊꯥꯎ ꯑꯉꯥꯡꯁꯦ ꯆꯥꯛ ꯄꯤꯖꯒꯦ
ꯎꯝ
ꯑꯗꯨ ꯑꯗꯨꯝ ꯐꯖꯔꯦ ꯑꯗꯨ ꯈꯪꯗꯦꯅ ꯀꯃꯥꯏꯅ ꯇꯧꯔꯛꯇꯦꯕꯗꯨꯣ ꯇꯧꯔꯤꯁꯦ ꯌꯦꯡꯍꯟꯗ꯭ꯔꯁꯨ ꯑꯃꯨꯛꯅꯦ ꯑꯉꯥꯡꯁꯤꯁꯨ ꯄꯪꯀꯞ ꯀꯞꯄꯤ ꯀ ꯑꯗꯨꯗꯣ ꯑꯩꯈꯣꯏ ꯅꯍꯥꯟ ꯂꯩ ꯀꯛꯄ ꯀꯥꯟꯗꯗꯤ ꯀꯔꯤꯗ ꯊꯤꯃꯛ ꯆꯥꯔꯣ
ꯈꯪꯕꯤꯕꯤꯁꯦꯕꯨ
ꯑꯩꯈꯣꯏꯗꯤ ꯃꯅꯝ ꯃꯣꯛꯄꯤ ꯑꯣꯏꯔꯛꯂꯝꯕꯩ ꯑꯣꯏꯔꯛꯄꯩ ꯑꯣꯏꯔꯝꯗꯧ ꯃꯥꯜꯂꯦ ꯑꯥ
ꯁꯥꯔꯁꯨ ꯄꯪꯉꯤꯗꯅ ꯑꯩꯈꯣꯏꯗꯤ ꯍꯧꯀꯥꯟ ꯑꯉꯥꯡꯈꯩꯗꯤ ꯁꯤꯁꯤꯡꯕꯅ ꯑꯩꯈꯣꯏꯗꯤ ꯑꯗꯨꯃꯥꯏꯅ ꯁꯤ ꯅꯛꯇꯦ
ꯑꯩꯈꯣꯏꯗꯤ ꯄꯪꯕꯅ ꯄꯪꯕꯅ ꯑꯗꯣ ꯊꯥꯏꯅꯁꯦ ꯑꯩꯁꯦꯀꯣ ꯑꯩꯈꯣꯏ ꯃꯥꯅ ꯍꯥꯏꯅꯦꯕ ꯊꯥꯏꯅꯗꯤꯦ ꯑꯩꯁꯦ ꯀꯩꯅꯣ ꯇꯧꯋꯦꯌꯦ ꯎꯝ ꯎꯝ ꯑꯗꯨꯝ ꯍꯥꯏꯗꯤ ꯅ ꯅꯍꯥꯟꯋꯥꯏꯗꯤ ꯁꯨꯃꯥꯡꯗ ꯃꯥꯡꯒꯣꯟꯜꯗ ꯍꯥꯏꯇꯩ ꯁꯨꯃꯥꯡ ꯅꯠꯇꯦ ꯃꯥꯡꯒꯣꯟꯗ ꯁꯨꯝ ꯐꯛ ꯀꯥ ꯊꯥꯔꯒ ꯑꯗꯩ ꯑꯉꯥꯡꯒꯤ ꯀꯩ ꯀꯩ ꯃꯈꯩꯗꯨ ꯊꯥꯡꯗꯣꯛꯄꯤꯔꯒ ꯑꯗꯨꯝ ꯇꯨꯝꯍꯜꯂꯒ ꯃꯥꯒꯤ ꯀꯩꯅꯣ ꯀꯥꯡꯒꯟꯗꯣ ꯈꯟꯖꯤꯟꯕꯤꯔꯒ ꯑꯗꯨꯝ ꯊꯝꯗ꯭ꯔꯥ ꯑꯗꯨꯃꯥꯏꯅ ꯑꯗꯨꯝ ꯊꯝꯗꯣꯏꯅꯤ ꯑꯩꯁꯦ ꯑꯃꯨꯛ ꯂꯧꯈꯠꯄꯤꯗꯦ ꯍꯥꯏꯕ ꯈꯪꯕ꯭ꯔꯥ ꯑꯗꯣ ꯑꯩꯈꯣꯏ ꯃꯥꯅ ꯍꯥꯏ ꯀꯥꯟꯗ ꯑꯩꯈꯣꯏ ꯏ ꯃꯥꯅꯗꯤ ꯑꯩꯁꯤ ꯈꯪꯕ꯭ꯔꯥ ꯃꯁꯥꯛꯁꯤ ꯌꯥꯝ ꯊꯤ ꯑꯉꯥꯡ ꯑꯣꯏꯔꯤꯀꯥꯟꯁꯤꯗꯨꯛ ꯁꯨꯛ ꯃꯨꯔꯒ ꯁꯝꯁꯨ ꯍꯧꯗꯦ ꯍꯥꯏꯕ ꯁꯝꯁꯤꯅ ꯁꯨꯛꯁꯨꯨꯛ ꯌꯨꯡꯉ ꯍꯧꯔꯛꯑꯦ ꯑꯗꯨꯏꯗꯨꯒꯤꯅꯦ ꯃꯤꯅꯅꯦ ꯂꯧꯕꯤ